ꯇꯥꯏꯌꯦ ꯇꯥꯏꯌꯦ
ꯏꯁ ꯉꯁꯤ ꯅꯨꯡꯗꯥꯡꯒꯤꯗꯤ ꯆꯥꯛ ꯏꯁꯤꯡ ꯆꯥꯔꯕꯣ ꯈꯣꯠꯂꯕꯣ ꯀꯃꯥꯏꯟ ꯇꯧꯔꯒꯦ
ꯆꯥꯛ ꯆꯥꯔꯦ ꯑꯦ ꯅꯪꯗꯤ ꯆꯥꯗ꯭ꯔꯤꯕꯣ
ꯆꯥꯔꯦ ꯑꯩꯖꯨ ꯀꯩ ꯍꯤꯟꯖꯥꯡ ꯆꯥꯔꯒꯦ ꯉꯁꯤꯗꯤ
ꯉꯁꯤ ꯁꯧꯒꯤ ꯊꯣꯡꯉꯦ ꯁꯧꯒꯤꯗ ꯕꯣꯔꯥ ꯊꯥꯛꯑ ꯊꯣꯡꯉꯦ ꯌꯥꯝ ꯍꯥꯎꯋꯦ ꯍꯥꯏ ꯅꯪ ꯆꯥꯔꯝꯒꯤꯔꯣꯏꯅꯦ ꯑꯗꯨꯏ ꯏꯟꯖꯥꯡꯗꯣ ꯆꯥꯔꯕꯣ ꯅꯪꯕꯣ
ꯆꯥꯗ꯭ꯔꯤ ꯁꯧꯒꯤꯗ ꯕꯣꯔꯥ ꯊꯥꯛꯄ ꯍꯥꯏꯖꯦ ꯅꯪ ꯕꯣꯔꯥ ꯑꯍꯧꯕ ꯑꯣꯏꯅ ꯍꯣꯇꯦꯜꯗꯒꯤ ꯂꯩꯔꯨꯔꯤꯔꯣ
ꯑꯥ ꯍꯣꯇꯦꯜꯗꯩ ꯂꯩꯔꯒ ꯑꯗꯨꯒ ꯊꯥꯛꯄ ꯑꯗꯨ ꯊꯥꯛꯄ ꯍꯥꯎꯕꯅꯦ ꯍꯥꯏꯗꯤ ꯃꯣꯏ ꯀꯩꯅꯣꯗꯣ ꯑꯩꯈꯣꯏ ꯉꯥ ꯊꯥꯛꯏꯗꯅ ꯉꯥꯉꯣꯠꯇꯕ ꯕꯣꯔꯥ ꯑꯣꯏꯅ ꯁꯤꯜꯂ ꯊꯥꯛꯄ ꯋꯥꯅꯤꯅ ꯑꯗꯨ ꯃꯣꯏ ꯕꯣꯔꯥꯗꯣ ꯍꯥꯏꯗꯤ ꯌꯥꯝ ꯀꯩꯅꯣꯅ ꯃꯨꯜꯂꯝꯗꯥꯋꯥꯏꯗ ꯁꯧꯖꯤ ꯊꯥꯕꯒꯤ ꯃꯇꯥꯡꯒꯤꯗꯣ ꯑꯗꯨꯗ ꯊꯥꯛꯄ ꯣꯔꯥꯗ ꯌꯥꯝ ꯍꯥꯏꯗꯤ ꯄꯣꯔꯣꯛꯄꯣꯛ ꯄꯣꯔꯍꯣꯟꯗꯕꯤꯗ ꯊꯥꯛꯄ ꯑꯗꯨꯃꯥꯏꯅ ꯆꯥꯕꯅꯤ ꯍꯥꯎꯋꯦ ꯑꯗꯨꯝ ꯑꯩ ꯉꯥꯔꯣꯛ ꯌꯥꯎꯗ꯭ꯔꯁꯨ ꯌꯥꯏꯑꯕ ꯕꯣꯔꯥꯗꯨꯗ ꯆꯥꯎꯔꯒ ꯑꯩ ꯃꯣꯔꯣꯛ ꯑꯃ ꯃꯦꯜꯂꯗꯤ ꯑꯃ ꯌꯥꯔꯦ
ꯄꯀꯧꯔꯥ ꯊꯣꯡꯕꯒꯨꯝꯕꯗ ꯄꯀꯧꯔꯥ ꯊꯣꯡꯕꯒꯨꯝꯕꯗ ꯁꯧꯒ꯭ꯔꯤ ꯍꯥꯞꯄꯒꯗꯤ ꯆꯥꯔꯦꯕ ꯑꯗꯨꯒ ꯕꯣꯔꯥ ꯊꯥꯗꯕꯗꯤ ꯆꯥꯗ꯭ꯔꯦꯕ ꯍꯥꯏꯗꯤ ꯍꯣꯇꯦꯜꯗꯒꯤ ꯁꯨꯃꯥꯏꯅ ꯍꯥꯏꯗꯤ ꯏꯟꯁꯥꯡ ꯐꯔꯛ ꯇꯥꯕ ꯀꯥꯟꯗ ꯄꯀꯧꯔꯥꯒꯨꯝꯕ ꯂꯩꯔꯨꯀꯥꯟꯗꯣ ꯑꯗꯨꯒꯗꯨꯗꯤꯗꯤ ꯁꯧꯒ꯭ꯔꯤꯒꯥꯎ ꯑꯣ ꯁꯧꯒꯜꯂꯒ ꯊꯥꯊꯔꯒ ꯆꯥꯕ ꯌꯥꯎꯋꯦꯕ ꯑꯗꯨꯒ ꯅꯪ ꯍꯧꯖꯤꯛ ꯍꯥꯏꯔꯤꯕ ꯕꯣꯔꯥꯒꯤ ꯆꯥ ꯑꯩꯩ ꯉꯁꯤꯁꯦ ꯍꯀ꯭ꯔꯛ ꯏꯔꯣ ꯍꯀ꯭ꯔꯛ ꯌꯦꯜꯂꯤ ꯑꯗꯨ ꯈꯪꯕ꯭ꯔꯥ ꯑꯗꯨ ꯏꯔꯣꯂꯦ ꯑꯗꯣ ꯑꯩꯗꯤ ꯀꯩꯁꯨ ꯆꯥꯗꯦꯕꯀꯣ ꯑꯗꯣ ꯉꯁꯥꯏ ꯑꯌꯨꯛꯀꯤ ꯍꯪꯒꯥꯝ ꯊꯣꯡꯕ ꯈꯔ ꯂꯩꯕ ꯑꯗꯨꯒ ꯇꯧꯔ ꯆꯥꯏꯦ ꯅꯪ ꯈꯪꯕ꯭ꯔꯣ ꯍꯥꯏꯈ꯭ꯔꯛ ꯍꯦꯜꯂꯤꯦ ꯍꯥꯏꯗꯨꯕꯣ
ꯈꯪꯉꯦ ꯀꯩ ꯀꯕꯤꯩ ꯈꯪꯉꯦ ꯑꯗꯣ ꯍꯥꯎꯕꯅꯦ ꯅꯪ ꯅꯪ ꯀꯩ ꯏꯔꯣꯟꯕ ꯆꯥꯅꯤꯡꯗꯕ ꯏꯔꯣꯗ ꯀꯩꯒꯤꯅꯣ
ꯍꯣꯏ ꯏꯔꯣꯝꯕꯁꯦ ꯑꯩ ꯀꯌꯥ ꯐꯖꯅ ꯆꯥꯗꯦꯗ ꯍꯥꯏꯗꯤ ꯆꯥꯔꯁꯨ ꯄꯥꯟ ꯏꯔꯣꯝꯕꯒꯨꯝꯕ ꯁꯦꯕꯨꯝ ꯏꯔꯣꯟꯕ ꯌꯣꯡꯆꯥꯛ ꯏꯔꯣꯟꯕ ꯑꯗꯨꯃꯥꯏꯅ ꯇꯧꯔꯁꯨ ꯑꯇꯣꯞꯄ ꯍꯥꯏꯗꯤ ꯑꯗꯨꯝ ꯈꯔ ꯑꯇꯣꯞꯄ ꯏꯤꯔꯣꯟꯕ ꯂꯩꯗꯅ ꯀꯦꯟꯃꯥꯏꯅ ꯇꯥꯗꯕ ꯑꯗꯨꯝꯕꯗꯨꯗꯤ ꯑꯩ ꯀꯌꯥ ꯄꯥꯝꯅ ꯆꯥꯗꯦ ꯑꯩꯗꯤ ꯏꯔꯣꯟꯕ ꯆꯥꯗꯣꯏ ꯁꯔꯨꯛ ꯑꯌꯨꯛꯀꯤ ꯍꯋꯥꯏ ꯊꯣꯡꯕ ꯑꯣꯏꯔꯁꯨ ꯑꯗꯨ ꯑꯣꯏꯅ ꯆꯥꯖꯒꯦ ꯈꯟꯕ ꯃꯤꯅꯦ ꯑꯩꯗꯤ ꯍꯥꯏꯗꯤ ꯏꯔꯣꯝꯕꯁꯤ ꯁ ꯀꯩ ꯍꯩꯅꯗꯦ ꯍꯥꯏꯇꯥꯔꯦ ꯑꯌꯥꯝꯕ ꯍꯥꯏꯗꯤ ꯃꯣꯔꯣꯛ ꯀꯩꯀꯩ ꯁꯥꯕꯒꯤꯩ ꯇꯥꯕ ꯉꯝꯗꯕ ꯅꯠꯇꯕ ꯑꯩꯈꯣꯏꯃꯥꯏꯅ ꯍꯥꯏ ꯑꯩꯅ ꯃꯣꯔꯣꯛꯁꯨ ꯁꯥꯗꯅ ꯀꯩꯗꯧ ꯆꯥ ꯉꯝꯗ꯭ꯔꯦ ꯑꯩꯗꯤ ꯃꯣꯔꯣꯛꯀꯤ ꯅꯠꯇꯦꯕ ꯑꯩꯗꯤ ꯏꯁꯥꯟꯅꯗꯕ ꯆꯥꯅꯤꯡꯗꯕ ꯄꯥꯝꯗꯕ ꯍꯥꯏꯗꯔ ꯑꯗꯨꯩꯗꯤ ꯑꯆꯝꯕꯅ ꯑꯗꯨꯝ ꯄꯥꯝꯃꯦ ꯁꯝꯊꯣꯡ ꯃꯦꯟꯁꯤꯟ ꯃ ꯆ ꯁꯝꯊꯣꯡ ꯑꯗꯒꯤ ꯁꯧꯒ꯭ꯔꯤ ꯁꯨꯃꯥꯏꯅ ꯆꯝꯕꯁꯤꯅ ꯈꯔ ꯄꯥꯝꯃꯦ ꯊꯥꯎ ꯆꯥꯛꯈ ꯍꯟꯥꯡꯗꯒꯤꯗꯤꯛ ꯅꯪꯗꯤ ꯊꯥꯎ ꯊꯥꯛꯞꯄꯒꯁ ꯑꯗꯒꯤꯆꯝꯕꯒꯗꯤ ꯀꯔꯝꯕ ꯄꯥꯝꯒꯦ ꯅꯪꯗꯤ ꯊꯥꯎ ꯊꯥꯛꯄꯅꯒ ꯄꯥꯝꯃꯝꯗꯧ ꯃꯥꯜꯂꯦ
ꯑꯩꯈꯣꯏꯗꯤ ꯅꯣꯡ ꯆꯥꯎꯕꯅꯤꯅ ꯑꯗꯨꯣꯏꯅ ꯄꯥꯝꯃꯦ ꯍꯥꯏꯇꯥꯔꯦ ꯊꯥꯎ ꯊꯥꯛꯄꯅ ꯊꯥꯎ ꯊꯥꯛꯇꯣꯏꯒꯦ ꯆꯥ ꯌꯦꯊꯦꯜꯅ ꯍꯥꯎꯊꯦ ꯑꯃꯨꯛ ꯇꯧꯋꯦ ꯏꯁꯥꯗ ꯏꯁꯥꯅ ꯍꯥꯎꯊꯧꯋꯦ ꯌꯣꯠ ꯌꯥꯗꯕ ꯇꯧꯋꯦꯕ ꯈꯤꯇꯪ ꯊꯥꯎ ꯈꯤꯇꯪꯗ ꯑꯣꯏꯁꯨ ꯉꯧꯔꯒ ꯇꯧꯔꯗꯤ ꯀ ꯍꯥꯎ ꯆꯝꯊꯣꯡ ꯆꯥꯕꯁꯨ ꯑꯍꯥꯎꯕ ꯌꯥꯎꯋꯦ ꯆꯝꯊꯣꯡ ꯑꯇꯣꯞꯄ ꯑꯍꯥꯎ ꯑꯍꯥꯎꯕ ꯆꯥꯅꯤꯡꯗꯦꯗ ꯏꯇꯣꯞ ꯑꯃꯆꯥꯥ ꯆꯥꯅꯤꯡꯗꯦꯗ
ꯑꯣ ꯑꯗꯨ ꯆꯝꯕꯅ ꯑꯗꯨꯝ ꯈꯔ ꯐꯥꯋ ꯅ ꯍꯧꯖꯤꯛꯀꯥꯟꯗꯤ ꯀ꯭ꯂꯥꯁ ꯇꯣꯡꯗꯤ ꯆꯠꯂꯤꯕꯅꯅꯦ ꯀ꯭ꯂꯥꯁꯇ ꯇꯧꯔꯤꯕ꯭ꯔꯥ ꯀꯃꯥꯏꯅ ꯇꯧꯔꯤꯒꯦ
ꯍꯣꯏ ꯀ꯭ꯂꯥꯁ ꯇꯧꯕꯗꯤ ꯇꯧꯔꯤ ꯑꯗꯣ ꯍꯧꯖꯤꯛꯀꯥꯟ ꯆꯠꯇ꯭ꯔꯦꯗꯣ ꯇꯗ ꯍꯥꯏꯗꯤ ꯃꯤꯁꯨ ꯀꯔꯤꯁꯨ ꯀ꯭ꯂꯥꯁꯁꯨ ꯂꯥꯛꯅꯗ꯭ꯔꯦ ꯑꯗꯒꯤ ꯅꯣꯏ ꯂꯣꯏꯁꯤꯜꯂꯛꯄꯩꯁꯨ ꯑꯣꯏꯕꯗꯤꯀꯣ ꯀ꯭ꯂꯥꯁꯇꯨ ꯑꯩꯈꯣꯏꯅ ꯐꯖꯅ ꯌꯥꯎꯗ꯭ꯔꯁꯨ ꯌꯥꯕ ꯀ꯭ꯂꯥꯁ ꯑꯣꯏꯔꯛꯄ ꯑꯗꯨꯅ ꯆꯠꯅꯗ꯭ꯔꯦ ꯑꯗꯨꯅ ꯃꯤ ꯑꯌꯥꯝꯕ ꯂꯞ ꯆꯠꯅꯗ꯭ꯔꯦ ꯑꯗ ꯏꯁꯥꯅ ꯑꯃꯨꯛ ꯄꯥꯅꯔꯦ ꯂꯣꯏꯅ ꯂꯥꯏꯔꯤꯛ ꯈꯪꯗꯦ ꯅꯪꯗꯤ ꯀꯔꯝ ꯀꯥꯟꯗ ꯆꯪꯗꯣꯏꯅꯣ
ꯑꯩꯗꯣ ꯍꯟꯗꯛ ꯊꯥꯁꯦ ꯑꯗꯨꯝ ꯆꯪꯒꯗꯣꯅꯦ ꯑꯗꯣ ꯑꯩꯈꯣꯏꯁꯨ ꯀ꯭ꯂꯥꯁꯇꯤ ꯍꯧꯈ꯭ꯔꯕꯅꯦꯕ ꯍꯧꯈ꯭ꯔꯤꯕ ꯍꯥꯏꯁꯦ ꯃꯤ ꯊꯤꯕ ꯌꯨꯝ ꯆꯠꯅꯈꯤꯕ ꯑꯌꯥꯝꯕꯗꯤ ꯂꯥꯛꯅꯗ꯭ꯔꯤꯕ ꯑ ꯃꯥ ꯂꯩꯦ ꯑꯗꯣ ꯑꯩꯈꯣꯏ ꯍꯟꯗꯛ ꯆꯪꯉꯒ ꯗ꯭ꯌꯨꯇꯤꯁꯨ ꯆꯠꯇꯣꯏꯅꯦ ꯏꯃꯥꯟꯅꯕꯤꯅ ꯆꯄ ꯐꯣꯟꯕꯨ ꯇꯧꯔꯛꯑꯝꯕꯅꯦ ꯂꯥꯛꯏꯔꯣꯏꯗ꯭ꯔꯥ ꯈꯣ ꯑꯩꯗꯤ ꯃꯥꯟꯅꯩ ꯑꯃꯗꯤ ꯌꯨꯝ ꯊꯣꯛꯂꯛꯀꯦ ꯃꯥ ꯑꯥꯅ ꯂꯩꯍꯧꯔꯦꯕ ꯍꯥꯏꯗꯤ ꯑꯗꯨ ꯃꯥꯗꯤ ꯃꯃꯥꯡꯗꯣ ꯑꯩꯈꯣꯏ ꯀꯟꯐ꯭ꯔꯦꯟꯁ ꯑꯃ ꯇꯧꯋꯦꯕꯀꯣ ꯑꯩꯈꯣꯏ ꯁꯤꯗ ꯑꯗꯨꯒꯤ ꯃꯥꯗꯣ ꯊꯣꯛꯎꯕ ꯑꯗꯨꯒꯤ ꯃꯣꯏ ꯃꯃꯥꯅ ꯃꯥ ꯊꯣꯛꯂꯛꯑꯅꯣ ꯍꯥꯏꯕꯒꯤ ꯃꯥꯗꯤ ꯂꯩꯍꯧꯕꯅꯦꯕ ꯃꯣꯏ ꯑꯅꯤ ꯂꯩꯍꯧꯕ ꯑꯃꯅ ꯍꯌꯦꯡ ꯁꯦꯞꯇꯦꯝꯕꯔ ꯁ꯭ꯋꯥꯏꯗ ꯊꯣꯛꯀꯅꯦꯅ ꯍꯥꯏꯕꯅꯦ ꯑꯗꯨ ꯑꯃꯗꯨꯅ ꯑꯃꯕꯨꯗꯤ ꯑꯉꯥꯡꯅꯦ ꯑꯃꯁꯨꯅ ꯂꯣꯏꯅ ꯐꯣꯟ ꯇꯧꯔꯝꯃꯦ ꯍꯥꯏꯁꯤꯅ ꯑꯩꯒ ꯃꯥꯟꯅꯩꯌꯦꯕ ꯍꯥꯏꯗꯤ ꯑꯩꯈꯣꯏ ꯀ꯭ꯂꯥꯁ ꯍꯥꯏꯇꯥꯔꯦ ꯃꯥꯁꯨ ꯆꯠꯄ꯭ꯔꯥꯅ ꯍꯪꯕꯅꯤ ꯆꯠꯇꯦꯗꯤ ꯍꯥꯏ ꯑꯗꯨꯅꯦ ꯃꯊꯥ ꯁꯥꯏ ꯑꯩꯈꯣꯏꯒꯤ ꯐꯤ ꯊꯤꯕꯒꯦ ꯑꯃꯨꯛ ꯍꯥꯏꯔꯛꯑꯦ
ꯑꯣ ꯅꯣꯏ-ꯅꯣꯏ ꯀꯩꯅꯣ ꯇꯧꯕ꯭ꯔꯣ ꯀ꯭ꯂꯥꯁ ꯀ꯭ꯂꯥꯁꯗꯤ ꯑꯗꯨꯝ ꯍꯧꯔꯦ ꯍꯥꯏꯕ꯭ꯔꯣ
ꯀ꯭ꯂꯥꯁꯁꯦ ꯅꯍꯥꯟ ꯇꯥꯡ ꯑꯃꯗꯒꯤꯗꯤ ꯍꯧꯈ꯭ꯔꯕꯅꯦꯕ ꯑꯗꯣ ꯏꯃꯥꯟꯅꯕꯤꯗꯨ ꯆꯠꯇꯦꯗꯤ ꯍꯥꯏꯒꯗꯨ ꯑꯗꯣ ꯈꯪꯗꯦ ꯑꯩꯈꯣꯒꯤꯗꯤ ꯆꯠꯂꯅꯤ ꯇꯥꯡ ꯉꯁꯤ ꯆꯥꯛꯇ ꯉꯁꯤꯗꯒꯤ ꯆꯠꯅꯦꯅꯒꯗꯤ ꯍꯥꯏꯕꯅꯦ ꯑꯗꯨ ꯃꯔꯣꯟꯗꯤ ꯀꯔꯤꯝ ꯍꯥꯏꯔꯛꯇꯦ ꯃꯤ ꯀꯩꯁꯨ ꯂꯥꯛꯅꯗ꯭ꯔꯤꯕ ꯃꯥꯜꯂꯦ ꯏꯃꯥꯟꯅꯕꯤ ꯈꯔ ꯑꯃꯗꯤ ꯉꯁꯤ ꯆꯪꯅꯈ꯭ꯔꯦꯕ ꯑꯗꯨꯒ ꯐꯅꯤꯒꯨꯝꯕ ꯑꯃꯅ ꯍꯪꯆꯤꯠ ꯆꯪꯒꯗꯕ ꯑꯗꯨ ꯑꯗꯨꯝ ꯈꯔ-ꯈꯔꯗꯤ ꯍꯧꯔꯅꯤ ꯑꯩꯈꯣꯏꯅ ꯆꯠꯇꯣꯏꯁꯤꯅ ꯈꯔꯗꯤ ꯊꯦꯡꯉꯦ ꯇꯧꯔꯤꯨꯁꯦ ꯍꯥꯏꯔꯤ ꯆꯍꯤ ꯑꯃꯒꯤ ꯃꯅꯨꯡꯗ ꯁꯨꯇꯤꯁꯦ ꯊꯥ ꯑꯃ ꯍꯥꯏꯗꯤ ꯊꯥ ꯑꯃ ꯐꯥꯕ ꯅꯠꯇꯦꯗ ꯃꯣꯏ ꯄꯤꯔꯤꯁꯤ ꯑꯗꯨꯅ ꯑꯩꯁꯨ ꯑꯗꯨꯝ ꯇꯟꯗꯅ ꯆꯪꯗꯧꯕ ꯇꯟꯗꯅ ꯂꯩꯊꯣꯛꯄ ꯑꯗꯨꯅꯅꯤ ꯍꯌꯦꯡ ꯆꯪꯕꯗ ꯈꯣꯟꯊꯤ ꯆꯥꯗꯣꯔꯤ ꯄꯣꯠꯅꯤ ꯑꯣꯖꯥꯒꯤ꯫
ꯍꯣꯏ ꯅꯣꯏ ꯆꯍꯤ ꯃꯅꯨꯡꯗ ꯁꯨꯇꯤ ꯑꯃꯨꯛ ꯄꯤꯔꯗꯤ꯫ ꯍꯥꯏꯗꯤ ꯁꯨꯇꯤꯕꯨꯨꯗꯤ ꯃꯔꯛ-ꯃꯔꯛꯇ ꯂꯩꯔꯝꯕꯌꯥꯏ ꯑꯗꯣ ꯊꯕꯛ ꯇꯧꯕꯩ ꯃꯑꯣꯡꯗ ꯁꯨꯇꯤꯗ ꯂꯧꯗꯅ ꯑꯇꯣꯞꯄ ꯄꯨꯟꯅ ꯂꯧ ꯌꯥꯕꯤ ꯑꯣꯏꯗꯤ ꯅꯨꯡꯉꯥꯏꯗꯕ ꯅꯣꯏꯗꯣ꯫ ꯍꯥꯏꯗꯤ ꯁꯨꯇꯤꯁꯨ ꯁꯥꯡ-ꯂꯩꯗꯅ ꯑꯗꯨ ꯑꯣꯏꯔꯗꯤ ꯊꯥ ꯑꯅꯤ ꯑꯍꯨꯝꯒ ꯂꯩꯕ ꯌꯥꯎꯋꯤꯗꯅ꯫ ꯄꯨꯟꯅ ꯂꯧꯕ ꯌꯥꯕ ꯑꯣꯏꯗꯤ ꯂꯥꯏꯔꯤꯛ ꯇꯝꯕꯅꯤꯅ ꯑꯗꯨꯁꯨ ꯌꯥꯗꯕꯅꯤꯅ ꯍꯣꯏꯅꯦ꯫ ꯈꯔꯁꯨ ꯀꯩꯅꯣ-ꯇꯧ-ꯇꯥꯕꯅꯦ ꯄꯦꯟꯊꯣꯛꯄ ꯇꯥꯕꯅꯦ ꯑꯗꯨꯁꯨ꯫
ꯁꯨꯇꯤꯁꯦ ꯑꯇꯣꯞꯄ ꯃꯇꯝꯗ ꯁꯨꯇꯤꯁꯤ ꯂꯩꯗꯤ ꯂꯩꯌꯦꯕꯀꯣ ꯑꯗꯨꯝ ꯍꯥꯏꯗꯤ ꯅꯨꯃꯤꯠ ꯍꯨꯝꯅꯤ ꯃꯔꯤꯅꯤ ꯑꯗꯣ ꯑꯩꯈꯣꯏꯗꯤ ꯂꯥꯞꯄꯅꯤꯅ ꯅꯨꯃꯤꯠ ꯅꯤꯅꯤ ꯍꯨꯝꯅꯤꯗꯨꯒꯤ ꯌꯨꯝꯊꯣꯛꯑ ꯀꯩꯗꯧꯅꯤ ꯃꯣꯏ ꯑꯗꯨꯝ ꯑꯇꯣꯞꯄ ꯂꯝꯒꯤ ꯃꯆꯥꯥꯛ ꯍꯥꯏꯗꯤ ꯃꯣꯏꯗꯤ ꯆꯠꯄꯅꯤꯅ ꯐꯩꯌꯦꯕ ꯍꯥꯏꯗꯤ
ꯃꯣꯏꯗꯤ ꯑꯗꯨꯝ ꯅꯨꯃꯤꯠ ꯅꯤꯅꯤ-ꯍꯨꯝꯅꯤ ꯁꯨꯇꯤ ꯐꯪꯕꯗꯨꯗ ꯄꯩꯁꯥꯁꯨ ꯌꯥꯝꯒ꯭ꯔꯕꯅꯤꯅ ꯑꯗꯨꯝ ꯑꯗꯨꯃꯥꯏꯅ ꯑꯗꯨꯝ ꯀꯣꯏꯆꯠ ꯆꯠꯂꯤ ꯃꯣꯏꯗꯤ ꯑꯩꯈꯣꯏꯗꯤ ꯐꯪꯗꯦ꯫
ꯑꯣ ꯐꯔꯦ꯫ ꯅꯣꯏ ꯑꯗꯨꯗ ꯂꯩ ꯑꯗꯨꯗ ꯑꯁꯣꯝ ꯑꯥ ꯂꯩꯀꯥꯟꯗꯗꯤ ꯀꯣꯏ ꯆꯠꯇ꯭ꯔꯣ ꯑꯝꯇ?
ꯀꯣꯏ ꯆꯠꯄ ꯍꯥꯏꯁꯦ ꯄꯥꯛ-ꯆꯠꯇꯦꯗ ꯁꯥꯕꯅꯤꯅ ꯃꯄꯥꯟ ꯀꯩ-ꯀꯩ ꯊꯣꯛꯇꯦ꯫
ꯑꯣ ꯃꯄꯥꯟ ꯊꯣꯛꯇꯦꯕ꯫ ꯀꯌꯥꯝ ꯎꯝ ꯁꯥꯕ ꯌꯥꯝ ꯀꯥ-ꯍꯦꯟꯅ ꯁꯥꯕ꯭ꯔꯣ ꯁꯤꯒꯗꯤ꯫
ꯑꯗꯨ ꯅꯨꯡ ꯀ꯭ꯂꯥꯁ ꯇꯧꯗ꯭ꯔꯗꯤ꯫ ꯌꯨꯝꯗ ꯍꯜꯂꯗꯣꯏꯔ ꯅꯠꯇ꯭ꯔꯒ ꯅꯪ ꯑꯗꯨꯝ ꯍꯣꯁꯇꯦꯜꯗ ꯂꯩꯒꯤꯗꯣꯏꯔꯣ?
ꯑꯩ ꯌꯨꯝꯗ ꯑꯣꯏꯅ ꯍꯟꯕ ꯌꯥꯏ ꯍꯣꯁꯇꯦꯜꯗꯗꯤ ꯂꯩꯅꯤꯡꯗ꯭ꯔꯦ꯫ ꯂꯩꯕꯗꯨ ꯑꯇꯩ ꯏꯆꯥ- ꯆꯥꯗꯕ ꯂꯩꯕꯨꯗꯤ ꯂꯩꯕ ꯌꯥꯏ꯫ ꯑꯣ ꯑꯩ ꯍꯥꯏꯅꯔ ꯂꯩꯕ ꯌꯥꯏ ꯑꯗꯣ ꯈꯪꯗꯦ ꯑꯩ ꯌꯦꯡꯉꯤꯅꯤ꯫ ꯑꯩꯁꯨ ꯍꯣꯁꯇꯦꯜꯒꯤ ꯃꯣꯏꯗꯣ ꯍꯪꯗꯤ ꯍꯪꯉꯤꯅꯦꯕ ꯃꯣꯏꯗ ꯑ ꯃꯣꯏꯒꯤ ꯑꯩꯈꯣꯏ ꯇꯝꯗ꯭ꯔꯁꯨ ꯂꯩꯌꯥꯕꯤ ꯂꯩꯌꯦꯕ ꯑꯗꯨꯗ ꯑꯣꯏꯅ ꯂꯩꯁꯤꯔꯥ ꯈꯜꯂꯤꯅꯤ꯫ ꯍꯥꯏꯗꯤ ꯌꯨꯝꯗꯁꯨ ꯂꯩꯔꯤꯕꯗꯨ ꯂꯥꯏꯔꯤꯛ ꯀꯩꯁꯨ ꯄꯥꯅꯤꯡꯉꯣꯏꯕ ꯑꯗꯨꯅ ꯂꯥꯏꯕ꯭ꯔꯦꯔꯤ ꯆꯠꯄ ꯄꯥꯗꯧ ꯉꯥꯏꯔꯦ ꯑꯗꯨ ꯅꯠꯇꯅ ꯀꯩꯁꯨ ꯄꯥꯅꯤꯡꯉꯣꯏꯕ꯫ ꯑ ꯍꯣꯁꯇꯦꯜ ꯂꯩꯔ ꯐꯗꯣꯏꯔꯁꯨ ꯈꯜꯂꯤꯅꯦ ꯑꯃꯨꯛꯁꯨ꯫ ꯈꯪꯗꯦ ꯁꯨꯝ ꯈꯜꯂꯤꯕ ꯍꯥꯏꯗꯨꯅꯤ꯫
ꯈꯜꯂꯣ ꯇꯝꯕ ꯌꯥꯔꯤ ꯀꯥꯟꯗ ꯇꯝꯃꯣ ꯌꯨꯝꯗ ꯂꯩꯈꯤꯕ ꯍꯥꯏꯔꯤꯁꯤꯗꯤ ꯑꯃꯔꯣꯝꯗ ꯑꯉꯥꯡꯗꯒꯤ ꯀꯩꯗꯩ ꯃꯌꯥꯝ ꯂꯥꯡꯕꯅꯤꯅ ꯂꯥꯏꯛ ꯄꯥꯕꯁ ꯁꯨ ꯌꯥꯗꯦꯗꯅ ꯑꯃꯔꯣꯝꯗ ꯍꯣꯁꯇꯦꯜ ꯍꯥꯏꯁꯤꯅ ꯅꯪꯒ ꯂꯩꯃꯤꯅꯩ ꯅꯃꯥꯟꯅꯕꯗꯨꯅ ꯂꯥꯏꯔꯤꯛ ꯄꯥꯛꯄ ꯃꯇꯝꯗ ꯅꯪꯅ ꯐꯣꯟ ꯌꯦꯉ ꯂꯩꯕ ꯍꯥꯏ ꯑꯗꯨꯗꯤ ꯀꯟꯕꯅꯤꯅ ꯑꯗꯨꯝ ꯄꯥꯗ ꯌꯥꯗꯗꯅ ꯑꯗꯨꯝ ꯄꯥꯖꯈ꯭ꯔꯗꯣꯅꯦ ꯑꯗꯨꯅ ꯍꯥꯏꯗꯤ ꯌꯨꯝꯗ ꯂꯩꯔꯤꯕ ꯍꯥꯏꯁꯤꯗꯤ ꯅꯪ ꯍꯥꯏꯗꯤ ꯄꯥꯈꯣꯟꯕꯨꯣ ꯍꯥꯏꯔꯛꯀꯅꯤ ꯌꯨꯝꯒꯤ ꯑꯗꯨꯅ ꯍꯣꯁꯇꯦꯜ ꯂꯩꯕ ꯍꯥꯏꯁꯤꯅ ꯄꯨꯔꯥ ꯔꯨꯇꯤꯟ ꯑꯝꯗ ꯆꯠꯄꯅꯤꯅ ꯅꯪ ꯐꯗꯣ ꯂꯣꯏꯈꯤꯒꯦꯉꯣ ꯑꯩ ꯋꯥꯈꯜꯗꯗꯤ꯫
ꯍꯥꯏꯗꯤ ꯌꯨꯝꯗꯗꯤ ꯀꯩꯁꯨ ꯄꯥꯔꯣꯏꯕ ꯑ ꯅꯪ ꯂꯥꯏꯕ꯭ꯔꯦꯔꯤꯒꯨꯝꯕ ꯆꯠꯂꯒ ꯄꯥꯒꯦꯅ ꯈꯜꯂꯕꯨꯗꯤ꯫ ꯑꯗꯨꯝ ꯑꯗꯨꯁꯨ ꯐꯩ ꯅꯪ ꯈꯜꯂꯤ ꯋꯥꯈꯜꯗꯨꯁꯨ꯫
ꯎꯝ ꯀꯂ ꯂꯥꯏꯔꯤꯛꯁꯤ ꯄ ꯄꯥꯗ꯭ꯔꯦ ꯍꯇꯪ ꯃꯔꯛꯁꯤ ꯌꯥꯗ꯭ꯔꯦ꯫ ꯕꯣꯜ ꯍꯥꯏꯕꯁꯤ ꯕꯦꯔꯥ ꯌꯥꯝ ꯀꯥꯏꯌꯦꯕ ꯍꯥꯏꯗꯤ ꯕꯣꯟꯁꯤꯅ ꯑꯃꯨꯛ ꯑꯩꯅ ꯑꯌꯨꯛꯀꯨꯝꯕ ꯅꯨꯃꯤꯗꯥꯡꯋꯥꯏꯔꯝ ꯈꯔ ꯀꯩꯅꯣ ꯇꯧꯀꯥꯟ ꯂꯩꯕꯕꯨꯗꯤ ꯐꯩꯑꯕ ꯑꯗꯨꯅ ꯑꯍꯤꯡꯗ ꯂꯩꯔꯛꯄꯁꯤꯗꯤꯀꯣ ꯕꯣꯟꯁꯨ ꯌꯦꯡꯅꯤꯡꯕ ꯃꯤ ꯌꯥꯎꯕꯅꯤꯅꯀꯣ ꯌꯦꯡꯀꯥꯟꯗ ꯑꯗꯨꯝ ꯁꯤꯗ ꯊꯦꯡꯉꯤꯕ ꯑꯩ ꯑꯌꯨꯛꯁꯤꯁꯨꯦ ꯍꯧꯒꯠꯄꯗꯤ ꯉꯝꯈꯤꯗꯕ ꯗ ꯌꯥꯝ ꯁꯣꯏꯔꯛꯄꯅꯦꯗ ꯍꯧꯖꯤꯛ ꯀꯥꯟ ꯕꯣꯜ ꯂꯩꯕꯁꯤ ꯍꯣꯏ ꯁꯥꯇ꯭ꯔ ꯑꯣꯏꯕ ꯑꯩꯈꯣꯏꯗꯗꯤ ꯈꯤꯇꯪꯗꯤ ꯋꯥꯏ ꯍꯣꯏ ꯈꯤꯇꯪꯗꯤ ꯀꯠꯊꯣꯛꯄ ꯇꯥꯔꯦꯀꯣ ꯌꯦꯡꯅꯤꯡꯗꯕ ꯌꯦꯡꯅꯤꯡꯉꯁꯨ ꯌꯦꯡꯅꯤꯡꯗꯕꯁꯨ ꯊꯥꯔꯒ ꯈꯥꯡꯕ ꯅꯇꯅ ꯎꯄꯥ ꯂꯩꯇ꯭ꯔꯦꯕ ꯅꯥꯏꯟꯗꯤ ꯕꯣꯟꯒ ꯌꯦꯡꯗ꯭ꯔꯣ ꯑꯩ ꯊ ꯅꯨꯡꯉꯥꯏ
ꯄꯜꯁꯦ ꯌꯦꯡꯗꯦꯗꯏ ꯑꯗꯨꯅꯤꯅ ꯍꯥꯏꯗꯤ ꯑꯍꯤꯡꯗꯗꯤ ꯆꯜꯂꯦ ꯍꯥꯏꯗꯤ ꯇꯔꯤꯅꯒ ꯍꯥꯏꯗꯤ ꯀꯣ ꯀꯩꯀꯩ ꯀꯩꯁꯨ ꯄꯥꯝꯕ ꯃꯤ ꯅꯠꯇꯕꯅ ꯑꯗꯨ ꯃꯣꯏꯕꯨ ꯑꯗꯨꯕꯨ ꯅꯣꯡꯉꯥꯜꯂꯒ ꯍꯜꯂꯒ ꯌꯦꯡꯕ ꯌꯥꯗꯕ꯭ꯔꯣ ꯍꯥꯏꯗꯤ ꯑꯗꯨꯝ ꯈꯨꯗꯛꯇꯨꯗ ꯂꯥꯏꯚ ꯑꯣꯏꯅ ꯌꯦꯡꯗꯣꯏꯕ
ꯍꯥꯏꯗꯤ ꯂꯞ ꯌꯦꯡꯕꯅ ꯅꯨꯡꯉꯥꯏꯗꯅ ꯍꯥꯏꯗꯤ ꯍꯧꯖꯤꯛ ꯍꯧꯖꯤꯛ ꯁꯥꯟꯅꯔꯤꯕ ꯄꯣꯠ ꯌꯦꯡꯕꯗꯣ ꯅꯨꯡꯉꯥꯏꯗꯅ ꯆꯖꯤꯛ ꯌꯦꯡꯕꯗꯤ ꯄꯥꯎ ꯇꯥꯔꯁꯨ ꯆꯖꯤꯛ ꯇꯥꯕꯁꯨ ꯅꯨꯡꯉꯥꯏꯇꯦꯗꯅ ꯑꯗꯨ ꯑꯗꯨꯒꯨꯝꯕꯅꯤ ꯇꯥꯏ ꯊꯥꯏ ꯂꯥꯛ ꯆꯨ ꯀꯥꯏꯑ ꯀꯥꯄꯤ ꯑꯗꯨ ꯍꯥꯏꯗꯤ ꯈꯨꯗꯛꯇ ꯅꯠꯇ꯭ꯔꯁꯨ ꯅꯣꯡꯉꯥꯜꯂꯒ ꯑꯗꯨꯝ ꯃꯌꯥꯝ ꯀꯥꯞꯄꯦꯕ ꯌꯦꯡꯅꯤꯡꯗꯕꯩꯅꯤꯗ ꯑꯍꯤꯡꯗꯨꯗ ꯃꯤ ꯃꯌꯥꯝ ꯂꯥꯡ ꯈꯣꯠꯂꯒ ꯍꯥꯏꯗꯤ ꯆꯍꯤ ꯃꯔꯤ ꯃꯅꯨꯡꯗ ꯑꯃꯨꯛ ꯇꯧꯕꯅꯤꯅ ꯃꯥ ꯌꯦꯡꯅꯤꯡꯕꯩ ꯋꯥꯅꯦꯗ
ꯃꯣꯏ ꯑꯍꯤꯡꯗ ꯁꯥꯟꯅꯔꯤꯗꯣ ꯑꯩꯈꯣꯏꯒꯤ ꯗꯤ ꯑꯍꯤꯡꯗ ꯃꯣꯏ ꯂꯝꯗꯗꯤ ꯑꯍꯤꯡ ꯑꯣꯏꯔꯝꯃꯣꯏ ꯑꯗꯨꯅ ꯑꯣꯏꯗꯣꯏꯔꯣꯈꯣꯏꯗꯅ ꯍ ꯑꯣꯏꯔꯔꯤ ꯁꯤ ꯎ
ꯍꯣꯏ ꯍꯣꯏ ꯃꯣꯏ ꯑꯗꯨꯗ ꯑꯩꯈꯣꯏ ꯃꯇꯝ ꯈꯦꯠꯅꯕ ꯍꯥꯏꯗꯤ ꯇꯥꯏꯝꯖꯣꯟ ꯈꯦꯠꯅꯕꯅꯤꯅ ꯃꯣꯏ ꯑꯁꯕꯗꯤ ꯑꯍꯤꯡ ꯑꯣꯏꯗꯕꯅꯤꯅ ꯑꯩꯈꯣꯏ ꯁꯤꯗꯗꯤ ꯑꯍꯤꯡ ꯑꯣꯏꯔꯦ ꯍꯥꯏꯗꯤ ꯄꯨꯡ ꯃꯌꯥꯝ ꯈꯦꯠꯅꯕꯅꯤꯅꯀꯣ ꯑꯗꯨꯅꯅꯤꯗ ꯑꯗꯨꯅꯅꯦ ꯑꯩꯈꯣꯏꯒꯤ ꯎꯕ ꯍꯥꯏꯇꯥꯔꯦ ꯑꯩꯈꯣꯏꯒꯤ ꯑꯩꯈꯣꯏ ꯁꯣꯝ ꯂꯣꯝꯗ ꯂꯥꯛꯄ ꯃꯇꯝꯗ ꯁꯥꯟꯅꯔꯕ ꯑꯣꯏꯔꯗꯤ ꯑꯩꯈꯣꯏꯅ ꯃꯣꯏꯗ ꯃꯣꯏ ꯌꯦꯡꯕ ꯃꯇꯝꯗ ꯃꯣꯏꯗ ꯑꯃꯨꯛ ꯑꯍꯤꯡ ꯇꯥꯗꯣꯏꯅꯦꯕ ꯃꯣꯏ ꯑꯃꯨꯛ ꯋꯥꯗꯣꯏꯅꯦꯕ ꯑꯗꯨꯏ ꯃꯇꯝꯗ ꯅꯪꯉꯛꯑꯣ
ꯑꯗꯨꯗꯤ ꯀꯩꯁꯣꯝ ꯀꯥꯏꯗꯦ ꯀꯩꯅꯣ ꯄꯥꯝꯖꯕ ꯃꯤꯗꯤ ꯑꯗꯨꯝ ꯑꯍꯤꯡ ꯂꯧꯍꯣꯏꯁꯤꯗꯁꯨ ꯃꯤ ꯄ꯭ꯔꯣꯖꯦꯛ ꯀꯒꯥ ꯇꯧꯔꯒ ꯀꯥꯞꯄꯒ ꯌꯥꯝ ꯌꯦꯡꯅꯩꯌꯦ ꯍꯥꯏꯗꯤ ꯇꯨꯝꯃꯀꯥꯟꯗ ꯑꯍꯤꯡꯗꯒ ꯕꯣꯜꯗꯤꯒ ꯂꯥꯎ ꯇꯧꯕ ꯌꯥꯝ ꯌꯥꯎꯋꯦ ꯑꯩꯈꯣꯏ ꯁꯤꯗ ꯑꯩꯈꯣꯏ ꯌꯨꯝꯗꯁꯨ ꯑꯉꯥꯡꯈꯩ ꯑꯗꯨꯝ ꯕꯣꯜ ꯌꯦꯡꯕꯗꯒꯤ ꯑꯗꯨꯝ ꯆꯠꯂꯦꯅ ꯍꯥꯏꯗꯤ ꯕꯣꯜꯒꯨꯝꯕ ꯌꯦꯡꯕꯁꯦ ꯅꯍꯥꯟꯋꯥꯣꯏꯗꯤ ꯇꯤꯚꯤꯗꯒꯗꯤ ꯑꯃꯨꯛꯦꯛꯇꯤꯡ ꯌꯦꯡꯈ꯭ꯔꯦ ꯑꯍꯤꯡꯗꯅ ꯍꯥꯏꯗꯤ ꯐꯤꯒ ꯃꯌꯥꯝ ꯁꯥꯔꯒ ꯑꯆꯥꯄꯣꯠꯀ ꯂꯩꯔꯒꯀꯣ ꯅꯨꯃꯤꯠꯊꯒꯨꯝꯕ ꯀꯩꯒꯨꯝꯕꯒ ꯂꯩꯔꯒ ꯕꯣꯜ ꯌꯦꯡꯗꯣꯏꯅꯤ ꯀꯥꯏꯅ ꯑꯗꯨꯃꯥꯏꯅ ꯇꯧꯕꯗꯤ ꯌꯥꯎꯈ꯭ꯔꯦꯗ ꯍꯧꯖꯤꯛꯀꯥꯟꯗꯤ ꯀꯩꯁꯨ ꯍꯥꯏꯗꯤ ꯀꯌꯥ ꯀꯩꯅꯣ ꯇꯧꯗ꯭ꯔꯦꯕ ꯅꯍꯥ ꯂꯣꯏꯕꯨꯗꯤ ꯈꯔ ꯌꯦꯡꯉꯛꯑꯦ
ꯎꯝꯝ ꯂꯩꯀꯥꯏ ꯂꯩꯀꯥꯏꯒꯤ ꯀ꯭ꯂꯕꯀꯤ ꯑꯗꯨꯝ ꯄ꯭ꯔꯣꯖꯦꯛꯇ ꯇꯧꯔꯒ ꯀꯥꯞꯅꯕꯅꯦꯗ ꯑꯗꯝ ꯍꯣꯏ ꯂꯩꯀꯥꯏꯗ ꯑꯗꯨꯝ ꯇꯧꯗꯅ ꯂꯩꯀꯥꯏꯗꯝ ꯃꯌꯥꯝ ꯄꯨꯜꯂ ꯄꯨꯜꯂꯒ ꯃꯣꯏ ꯀ꯭ꯂꯕ ꯀ꯭ꯂꯞꯇ ꯑꯃ ꯇꯧꯅꯕꯅꯦꯕ ꯑꯦ ꯀ꯭ꯂꯞꯇ ꯇꯧꯗ꯭ꯔꯁꯨꯕ ꯍꯧꯖꯤꯛꯀꯥꯟꯗꯤ ꯑꯗꯨꯝ ꯕꯖꯥꯔꯗꯣ ꯇꯧꯕꯁꯨ ꯌꯥꯎꯋꯦ ꯑꯗꯨꯝ ꯕꯖꯥꯔꯗ ꯑꯩꯈꯣꯏ ꯇꯪꯈꯥꯏ ꯈꯔꯁꯤꯗ ꯄꯨꯔꯤꯒ ꯇꯧꯔꯒ ꯕꯨ ꯌꯂꯝ ꯔꯥꯎꯟ ꯁꯤ ꯀꯩ ꯌꯜꯂꯝꯃꯤ
ꯑꯣ ꯕꯖꯥꯔꯗ ꯃꯌꯥꯝ ꯇꯧꯔ ꯀꯥꯞꯇꯣꯏꯔꯕ ꯅ ꯍꯥꯏ ꯑꯩꯁꯦ
ꯑꯥ ꯑꯥ ꯕꯖꯥꯔꯗ ꯀꯥꯞꯄꯤ ꯇꯧꯗꯣꯏꯅꯦꯕ ꯑꯩꯈꯣꯏ ꯃꯌꯥꯝ ꯇꯧꯔꯒ ꯐꯨꯠꯕꯣꯜ ꯅꯨꯡꯉꯥꯏꯕ ꯂꯩꯕꯅꯦꯕ ꯃꯣꯏ ꯜ ꯂꯝ ꯅꯨꯡꯉꯥꯏꯕ ꯂꯝ ꯂꯩꯌꯦꯕ ꯍꯥꯏꯗ ꯁꯥꯟꯅꯕ ꯃꯇꯝꯗꯗꯤ ꯀꯥꯞꯄꯦ ꯑꯗꯨꯃꯥꯏꯅ ꯇꯧꯔꯒ ꯉꯁꯤꯁꯨ ꯅꯨꯡꯉꯥꯏꯕ ꯃꯦꯠꯁ ꯂꯩ ꯍꯥꯏꯕꯅꯦ ꯍꯣꯔꯦꯟ ꯑꯗꯨꯝ ꯀꯥꯞꯄꯛꯑꯅꯤ ꯑꯗꯨꯒ ꯍꯌꯦꯡ ꯁ ꯂꯩꯕꯅꯦ ꯍꯌꯦꯡꯁꯨ ꯅꯨꯡꯉꯥꯏꯕ ꯂꯩ ꯑꯗꯨꯝ ꯁꯨꯃꯥꯏꯅ ꯇꯧꯝ ꯀꯥꯞꯄꯅꯦ ꯕꯖꯥꯔꯗꯗꯤ
ꯅꯪ ꯉꯁꯤ ꯌꯦꯡꯗꯣꯏꯔꯣ
ꯑꯩꯒꯤꯗꯤ ꯉꯁꯤꯗ ꯌꯦꯡꯉꯔꯣꯏ ꯉꯔꯥꯡ ꯌꯦꯡꯉꯨꯔꯦ ꯉꯔꯥꯡ ꯌꯦꯡꯕꯗꯣ ꯄꯦꯜꯂꯦ ꯉꯁꯤꯗ ꯌꯦꯡꯉꯔꯣꯏ
ꯍꯣꯏ ꯍꯣꯏ ꯑꯗꯨꯗꯤ ꯑꯩꯁꯨ ꯊꯕꯛ ꯏꯪꯈꯥꯡ ꯈꯔ ꯇꯧꯁꯤꯜꯂꯨꯔꯤꯒꯦ
ꯍꯣꯏ ꯇꯧꯤꯜꯂꯣ ꯇꯧꯕꯤꯂꯣ ꯑꯩꯁꯨ ꯊꯝꯅꯉꯥꯏ ꯇꯧꯔꯒꯦ ꯎꯝ ꯊꯝꯃꯣ ꯊꯝꯃꯣ